ꯍꯜꯂꯣ ꯌꯥꯔꯕ ꯅꯦꯠꯋꯥꯛ ꯅꯨꯡꯉꯥꯏꯇꯕ ꯑꯗꯨ ꯍꯦꯒꯗꯕꯕ
ꯑꯗꯩꯗꯤꯅꯦ ꯑꯩꯗꯣ ꯃꯣꯏ ꯃꯣꯏꯗꯤ ꯁꯦꯃꯤꯅꯥꯔ ꯄꯦꯄꯔ ꯄꯥ ꯂ ꯉꯥꯜꯂꯦꯕꯧꯔꯥꯁꯤ ꯍ ꯑꯗꯨꯗꯤ ꯀꯣꯏꯁꯟꯗꯣ ꯈꯪꯗ꯭ꯔꯦ ꯑꯗꯩꯗꯤ ꯈꯪꯗꯕꯅꯤꯅ ꯇꯧꯔꯝꯗ꯭ꯔꯗꯅ ꯃꯣꯏꯗꯤ ꯐꯖꯅ ꯇꯧꯔꯝꯃꯒ ꯁꯤ ꯑꯦꯛꯁꯇ꯭ꯔꯥ ꯄꯦꯄꯔ ꯑꯅꯤꯒꯗꯤ ꯂꯧꯈꯤꯕꯅꯦ ꯃꯥꯅ ꯑꯗꯨꯝ ꯊꯣꯛꯈ꯭ꯔꯦꯕ ꯑꯗꯨꯒ ꯈꯔ ꯏꯔꯃꯣ ꯑꯗꯨꯝ
ꯎ
ꯑꯗꯩ ꯏꯃꯥꯟꯅꯕ ꯇꯨꯡꯗ ꯐꯪꯕ ꯑꯃꯅ ꯑꯥꯏꯃꯣꯟꯗꯣ ꯍꯦꯃꯤꯌꯣꯟꯅ ꯑꯗꯨꯝ ꯏ ꯑꯁꯦꯡꯕꯗꯤ ꯍꯩꯁ ꯑꯦ ꯏ ꯑꯣꯏꯕꯅꯦ ꯃꯃꯤꯡꯗꯨꯣ ꯀꯃꯥꯏꯅ ꯑꯥꯏꯃꯣꯟ ꯀꯃꯥꯏꯅ ꯏꯅꯣ ꯐꯪꯗ꯭ꯔꯦ ꯃꯣꯏꯗꯣ
ꯑꯗꯨꯅꯦ ꯑꯥꯏꯃꯣꯟ ꯀꯦꯔꯦꯛꯇꯔꯁꯦ ꯑꯦꯟꯇꯤꯒꯣꯟ ꯌꯦꯒꯤꯔꯕ
ꯃꯥꯅꯤ ꯃꯥꯅꯤꯃꯪ
ꯑꯩꯉꯣꯟ ꯍꯥꯏꯁꯦ ꯀꯩꯅꯣ ꯑꯩ ꯌꯥ ꯈꯪꯗꯦ ꯑꯩ ꯃꯣꯟ ꯅꯨꯃꯤꯗꯥꯡ ꯀꯩꯝꯇ
ꯑꯗ ꯑꯥꯏꯃꯣꯟꯁꯤ ꯀꯦꯔꯦꯛꯇꯔꯁꯤꯥꯏꯣꯟꯅ ꯗꯃꯥꯁꯤꯗ ꯂꯧꯔꯤꯕ ꯍꯥꯏꯁꯤꯥ ꯁꯤꯗ ꯀꯔꯤ ꯃꯇꯦꯡ ꯄꯥꯡꯒꯦꯅ ꯍꯪꯕ ꯍꯧꯖꯤꯅ ꯑꯃ ꯌꯥꯎꯕꯅꯦꯕ ꯉꯥꯎꯔꯤꯕꯁꯤ ꯀꯔꯤ ꯍꯥꯏꯒꯅꯣ ꯃꯥꯁꯦ ꯃꯥꯗꯤ ꯗꯦꯃꯣꯀ꯭ꯔꯦꯇꯤꯛ ꯑꯣꯏꯕ ꯃꯤꯑꯣꯏꯅꯤꯅ ꯏꯔꯝꯕꯅꯤꯅ
ꯐꯖꯅꯦꯦ ꯃ ꯃꯉꯥꯗꯨꯗ
ꯍꯣꯏ ꯍꯣꯏ ꯍꯥꯏꯗꯤ ꯈꯔ ꯑꯩ ꯈꯔ ꯁꯥꯡꯗꯣꯛꯏꯔꯃꯤꯅꯦ ꯁꯨꯝ ꯑꯗꯨꯒꯤ ꯄꯣꯠ ꯑꯗꯨꯒꯤ ꯃꯣꯠꯇ ꯍꯥꯏꯔꯝꯃꯦ ꯍꯥꯏꯅ ꯑꯩꯅ ꯍꯥꯏꯕꯗꯤ
ꯑꯃ ꯀꯩꯅꯣꯗꯨꯕꯨꯔ ꯙꯔꯝꯕꯤꯔ ꯁꯥ ꯁꯤꯒꯤ ꯃꯃꯤꯡꯣꯝꯇ ꯗꯙꯔꯝꯕꯤꯔꯗꯨꯣ ꯙꯥꯗꯣ ꯙꯥ ꯑꯔꯨꯝꯝꯕꯗ ꯑꯣꯏꯗꯏꯅꯦ ꯙꯔꯃꯒꯤ ꯥꯗ ꯑꯣꯏꯗꯏꯅꯦ
ꯧ ꯙꯎꯒꯤ ꯙ ꯙꯧꯗꯧ ꯧ ꯙꯎ ꯝꯒꯙ
ꯑꯣ ꯑꯁ ꯑꯔꯨꯝꯕꯗꯣ ꯏꯕꯅꯦ ꯑꯗꯨꯅꯦꯕ ꯑꯩꯁꯨ ꯉꯁꯥꯏꯗ ꯏꯕꯗꯨꯣ ꯀꯣꯛ ꯉꯗ ꯏꯕꯤꯔꯝꯃ ꯀꯨꯡ ꯍꯥꯏꯇꯥꯔꯦ
ꯀꯟꯁꯦꯞ ꯑꯣꯞ ꯇ꯭ꯔꯦꯖꯔꯤ ꯑꯁꯤ ꯀ ꯀꯔꯤꯅꯣ ꯍꯦꯃꯤꯡꯋꯦꯒꯤ ꯇ꯭ꯔꯦꯖꯔꯤꯒꯤ ꯋꯥꯈꯜꯂꯣꯟꯗ ꯀꯟꯁꯦꯞ ꯑꯣꯐ ꯇ꯭ꯔꯦꯖꯔꯤ ꯑꯁꯤ ꯀꯔꯤꯅꯣ ꯍꯅꯨꯕ ꯑꯃꯁꯨꯡ ꯁꯃꯨꯗ꯭ꯔ ꯄꯥꯟꯁꯤꯟ ꯗꯨꯅ ꯅꯩꯅꯩꯅꯣ ꯀꯟꯁꯦꯞ ꯑꯣꯐ ꯇ꯭ꯔꯦꯖꯔꯤ ꯀꯟꯁꯦꯞ ꯇ꯭ꯔꯦꯖꯔꯤꯅ ꯇꯥꯛꯇꯕꯗꯣ ꯑꯩꯈꯣꯏ ꯀꯣꯂꯦ ꯍꯣꯏ ꯇ꯭ꯔꯦꯖꯔꯤ ꯑꯥꯎ ꯀꯀꯥ ꯍꯂꯦ
ꯑꯗꯨꯅꯦ ꯈꯜꯂꯨ ꯑꯁꯤꯁꯦ ꯈꯜꯂꯨ ꯀꯣꯏꯁꯟꯗꯣ ꯈꯔ ꯂꯨꯕꯅꯦ ꯑꯩ ꯈꯪꯉꯦ ꯀꯣꯏꯁꯟꯗꯣ ꯑꯗꯨꯃꯟꯟꯅꯅꯦ ꯑꯩ ꯀꯣꯛ ꯉꯥꯎꯔꯦ ꯑꯩ ꯀꯁꯟ
ꯑꯦꯛꯖꯥꯝ ꯀꯣꯏꯁꯟ ꯑꯁ ꯉꯁꯤ ꯑꯔꯣꯏꯕꯤ ꯅꯨꯡꯉꯥꯏꯇꯦ ꯄꯥꯏꯔꯝꯃꯨꯀꯣ ꯑꯩ ꯑꯝꯇ ꯄꯥꯏꯔꯝꯃꯝꯇ ꯅ
ꯎꯝ
ꯎ
ꯑ